ꯑꯣ
ꯍꯂꯣ ꯇꯥꯕ꯭ꯔꯣ꯫
ꯆꯥꯛ ꯂꯥꯃꯦ
ꯀꯔꯤ ꯍꯥꯏꯕꯅꯣ
ꯆꯥꯛ ꯂꯥꯝꯃꯦ ꯍꯥꯏꯕ ꯑꯣ ꯑꯣ ꯄꯨꯛ ꯅꯥꯏꯌꯦ
ꯑꯁ ꯑꯩꯗꯤ ꯅꯪꯅ ꯀꯣꯜ ꯇꯧꯔꯛꯄꯗꯣ ꯈꯪꯕꯅꯤꯅꯦ ꯇꯥꯏꯌꯦ ꯅꯪꯅ ꯀꯣꯜ ꯇꯧꯔꯛꯄꯗꯣ
ꯑꯣ
ꯏꯁꯥꯗ ꯈꯪꯉꯦꯕ
ꯀꯩꯒꯤꯅꯣ ꯀꯩ ꯃꯥꯡ ꯂꯩꯔꯤꯅꯣ
ꯑꯩꯁꯦ ꯁꯥꯃꯟꯕꯒꯤ ꯀꯔꯤ ꯀꯔꯤꯅꯣ ꯃꯪ ꯑꯩꯒꯤ ꯈꯣꯟꯖꯦꯜꯁꯦ ꯑꯩ ꯉꯁꯥꯏ ꯑꯩ ꯏꯁꯩ ꯁꯛꯄ ꯌꯥꯝ ꯍꯩꯌꯦ ꯍꯥꯏꯗ꯭ꯔꯥ ꯑꯗꯣ ꯑꯩꯁꯦ ꯏꯁꯩ ꯎꯔꯥꯏ ꯀꯤꯅꯦꯕ ꯏꯁꯩꯗꯣ ꯑꯗꯨꯝ ꯏꯊꯟꯇ ꯑꯣꯔꯥꯏꯕ ꯍꯥꯏꯇꯥꯔꯦꯀꯣ
ꯍꯣꯏ
ꯑꯗꯨꯝ ꯁꯛꯄ ꯇꯝꯕ ꯇꯝꯕ ꯂꯩꯒꯗꯤ ꯅꯪꯒꯤ ꯀꯣꯜꯁꯦ ꯍꯦꯛꯇ ꯂꯥꯛꯁꯤꯟꯕꯀꯣ ꯑꯗꯨꯗꯤ ꯑꯩꯒꯤ ꯑꯩꯒꯤ ꯊꯃꯣꯏꯁꯤꯅ ꯇꯤꯡ ꯂꯥꯎꯔꯛꯄ
ꯑꯣ ꯑꯩꯗꯤ ꯉꯁꯥꯏ ꯍꯩ ꯍꯥꯏꯔꯝꯕꯗꯣ ꯍꯧꯖꯤꯛ ꯍꯩꯇ꯭ꯔꯦ ꯍꯥꯏꯔꯛꯇꯣꯏꯔꯥꯅ ꯈꯜꯂꯤꯕ
ꯑꯁ ꯏꯁꯩꯕꯨꯗꯤ ꯑꯩ ꯅꯪꯒꯤꯗꯃꯛꯅꯦ ꯍꯥꯏꯅ ꯆꯍꯤ ꯑꯅꯤ ꯑꯣꯏꯈ꯭ꯔꯦ ꯑꯩꯅ ꯇꯝꯔꯛꯏꯁꯦ
ꯐꯩꯌꯦ ꯐꯩ ꯀꯨꯏ ꯔꯔꯣꯏ ꯀꯧꯔꯛꯑꯅꯤ
ꯑꯗꯨꯅꯦ ꯅꯪꯒꯤꯗꯃꯛꯇꯅꯦ ꯍꯥꯏꯅ ꯇꯝꯃꯒ ꯅꯪ ꯆꯦꯟꯊꯣꯛꯈ꯭ꯔꯗꯤ ꯑꯩ ꯁꯣꯏꯔꯦ
ꯑꯣꯏꯔꯣꯏ ꯑꯁꯨꯃꯥꯏ ꯑꯣꯏꯔꯣꯏ ꯁꯨꯃꯥꯏꯅꯗꯤ ꯇꯧꯔꯣꯏꯀꯣ ꯑꯩ ꯍꯧꯖꯤꯛ ꯍꯥꯏꯔꯤꯁꯤꯅꯦ
ꯑꯩꯅꯁꯨ ꯌꯥꯗꯦꯀꯣ
ꯎꯝ ꯉꯝꯃꯤꯃꯩꯗꯤ ꯍꯣꯠꯅꯒꯦꯀꯣ ꯑꯗꯨ ꯍꯥꯏꯕꯗꯤ ꯍꯧꯖꯤꯛ ꯍꯣꯔꯦꯟ ꯃꯇꯝ ꯌꯧꯔꯛꯑꯀꯥꯟꯗ ꯌꯥꯔꯛꯇ꯭ꯔꯗꯤ
ꯎꯝ
ꯍꯥꯏꯕꯗꯤ ꯇꯝꯕꯗꯤ ꯉꯝꯗꯦꯅ ꯄꯨꯔꯥ ꯇꯝꯕꯗꯤ ꯁꯨꯃꯥꯏꯅ ꯑꯣꯏꯒꯅꯤ ꯍꯥꯏꯕꯃꯛꯇꯤ ꯉꯝꯗꯦꯕ ꯍꯧꯖꯤꯛꯇꯤ ꯃꯇꯝꯁꯨ ꯂꯣꯏꯅ ꯖꯒꯥ ꯈꯨꯗꯤꯡꯀꯣ ꯃꯐꯝ ꯈꯨꯗꯤꯡꯗ ꯃꯇꯝꯁꯨ ꯐꯠꯇ꯭ꯔꯕꯅꯤꯅ ꯌꯦꯡꯕ ꯇꯥꯔꯦ
ꯑꯗꯨ ꯅꯪ ꯆꯦꯟꯕ ꯆꯣꯡꯕ ꯇꯧꯔꯁꯨꯀꯣ
ꯎꯝ
ꯑꯩ ꯏꯁꯩꯗꯤ ꯁꯛꯇꯕ ꯌꯥꯔꯣꯏ ꯁꯛꯇꯣꯏꯅꯦ ꯅꯪꯒꯤ ꯋꯥ ꯍꯥꯏꯕ ꯅꯨꯃꯤꯠꯇꯨ ꯐꯥꯎ ꯁꯛꯇꯣꯏꯅꯦ
ꯀꯥꯏꯗꯦ ꯑꯩ ꯆꯦꯜꯂꯁꯨ ꯑꯩꯈꯣꯏ ꯌꯨꯝꯗ ꯂꯥꯛꯑꯒ ꯑꯗꯨꯝ ꯁꯛꯑ ꯂꯣꯏꯔꯦ
ꯑꯗꯨꯅꯤ ꯍꯥꯏꯕꯗꯤ ꯅꯪꯒꯤꯗꯃꯛꯇꯅꯤ ꯍꯥꯏꯅ ꯑꯩꯅ ꯀꯨꯏꯅ ꯁꯦꯝ ꯁꯥꯔꯒ ꯂꯥꯛꯄꯗꯣ ꯍꯦꯛꯇ ꯃꯥꯡꯍꯟꯕꯗꯨꯗꯤ ꯐꯠꯇꯦꯕ
ꯎꯝ ꯆꯨꯝꯃꯦ ꯑꯗꯨꯁꯨ
ꯅꯠꯇ꯭ꯔꯣ
ꯎꯝ ꯆꯨꯝꯃꯦ ꯀꯔꯤꯝꯇ ꯋꯥꯔꯨꯅꯨ ꯑꯩꯁꯨ ꯀꯩꯝꯇ ꯋꯥꯔꯅꯣꯕ ꯑꯗꯨꯒꯤꯗꯣ ꯑꯗꯨꯝ ꯑꯩꯁꯦ ꯁꯛ ꯑꯗꯨ ꯅꯨꯃꯤꯠ ꯃꯥꯒꯤꯗꯃꯛ ꯐꯖꯅ ꯇꯧꯔꯒ ꯁꯦꯝ ꯁꯥꯔꯒ ꯍꯥꯏꯕꯗꯤ ꯇꯝꯕ ꯈꯣꯠꯄ ꯃꯇꯝꯒ ꯀꯆꯥ ꯆꯡꯉꯒ ꯇꯧꯔꯒ ꯆꯦꯟꯈ꯭ꯔꯦ ꯁꯛꯄ ꯉꯝ ꯁꯛꯄ ꯐꯪꯗ꯭ꯔꯦ ꯋꯥꯈꯜꯒ ꯋꯥꯔꯨꯅꯨꯀꯣ ꯑꯩ ꯌꯥꯅꯉꯥꯏ ꯑꯗꯨꯝ ꯇꯧꯅꯤ
ꯑꯗꯨꯅꯦ ꯏꯃꯥꯟꯅꯕꯤ ꯅꯪꯒꯤꯗꯃꯛꯛꯇꯅꯤ ꯑꯩꯅ ꯁꯤꯃꯨꯛ ꯀꯨꯏꯅ ꯑꯇꯣꯞꯄ ꯇꯧꯗꯕꯤꯗ ꯏꯁꯩ ꯑꯃꯈꯛꯇꯗ ꯑꯩꯅ ꯃꯇꯝ ꯁꯤꯃꯨꯛ ꯀꯨꯏꯅ ꯂꯧꯔꯤꯁꯤ ꯅꯪ ꯑꯁꯤꯗꯤ ꯑꯩꯒꯤ ꯑꯋꯥꯕꯗꯨꯗꯤ ꯃꯥꯡꯍꯟꯒꯅꯨꯀꯣ
ꯍꯣꯏ ꯍꯣꯏ ꯍꯣꯏ ꯑꯩ ꯊꯥꯖꯩ ꯊꯥꯖꯩ ꯅꯪ-ꯅꯪꯕꯨꯁꯨ ꯐꯖꯅ ꯁꯛꯀꯅꯤ ꯍꯥꯏꯕꯗꯨ ꯊꯥꯖꯩꯌꯦꯕ
ꯍꯣꯏ
ꯑꯗꯨꯒꯤ ꯑꯁꯥꯗ ꯀꯔꯤ ꯀꯔꯤ ꯇꯧꯔꯁꯨ ꯄꯩꯁꯥ ꯋꯥꯠꯄ ꯀꯔꯤ ꯋꯥꯠꯄ ꯑꯣꯏꯔꯁꯨ ꯏꯁꯩꯕꯨꯗꯤ ꯐꯖꯔꯗꯤ ꯑꯗꯨꯒꯤ ꯑꯁꯥꯗ ꯂꯩꯔꯅꯦ ꯍꯧꯖꯤꯛ
ꯑꯗꯨꯅꯦ ꯑꯩꯗꯤ ꯑꯩ ꯏꯃꯥꯟꯅꯕꯤ ꯅꯍꯥꯟ ꯑꯃ ꯍꯣꯡꯈ꯭ꯔꯦꯕ
ꯎꯝ
ꯑꯗꯣ ꯃꯥꯅꯁꯨ ꯑꯩꯉꯣꯟꯗ ꯍꯥꯏꯔꯛꯄꯅꯦꯕ ꯑꯥ ꯏꯃꯥꯟꯅꯕꯤ ꯅꯪ ꯅꯍꯥꯟꯗꯒꯤ ꯅꯊꯟꯇ ꯏꯁꯩ ꯎꯔꯥꯏꯔꯒ ꯂꯩꯕ ꯏꯁꯩꯗꯣ
ꯁꯛ ꯄꯤꯔꯛꯑꯣ ꯍꯥꯏꯔ ꯍꯣꯏ
ꯍꯣꯏ ꯃꯥꯒꯤ ꯂꯨꯍꯣꯡꯕ ꯅꯨꯃꯤꯠꯇ ꯇꯧꯕꯤꯔꯛꯑꯣ ꯅꯆꯦ ꯅꯪꯅ ꯇꯤꯟꯅꯅꯕ ꯅꯃꯥꯟꯅꯨꯕꯤ ꯅꯪꯒꯤ ꯃꯤꯡ ꯍꯥꯏꯔꯒ ꯑꯗꯨꯒꯤ ꯂꯨꯍꯣꯡꯕꯗꯤ ꯅꯨꯃꯤꯠꯁꯨ ꯈꯪꯗꯦ ꯈꯣꯠꯇꯦ ꯍꯥꯏꯅ ꯑꯩꯉꯣꯟꯗ ꯍꯥꯏꯔꯛꯄꯅꯦꯕ ꯑꯩꯅ ꯑꯁ ꯑꯗꯨꯗꯤ ꯑꯩꯅ ꯈ꯭ꯋꯥꯏ ꯅꯨꯡꯁꯤꯕ ꯏꯃꯥꯟꯅꯕꯤꯕꯨ ꯑ ꯃꯥꯒꯤ ꯃꯥꯒꯤꯗꯃꯛꯇ ꯑꯩꯅ ꯀꯥꯎꯔꯣꯏꯗꯕ ꯄꯣꯠꯁꯛ ꯑꯣꯏꯅ ꯇꯝꯃꯒꯦ ꯍꯥꯏꯅ ꯈꯜꯂꯦ ꯀꯥꯏꯅ ꯑꯩꯅ ꯍꯥꯏꯕꯅꯦꯕ
ꯑꯣ
ꯑꯗꯨꯗꯗꯤ ꯃꯥꯁꯨ ꯋꯥꯗꯣ ꯀꯟꯅ ꯉꯥꯡꯕ ꯉꯝꯗꯦ ꯑꯩꯅ ꯁꯨꯛꯌꯥ ꯌꯥꯗ꯭ꯔꯕꯅꯤꯅ
ꯎꯝ ꯑꯁ ꯑꯩꯒꯤ ꯂꯩꯁꯤ ꯌꯥꯝ ꯐꯖꯅ ꯍꯧꯔꯦ ꯅꯍꯥꯟꯗꯣ ꯏꯅꯥꯎꯅꯨꯄꯤꯒ ꯑꯩꯈꯣꯏ ꯑꯥꯗ ꯀꯩꯊꯦꯜ ꯀꯥꯔꯨꯕ ꯅꯣꯃꯥꯏꯖꯤꯡ ꯅꯨꯃꯤꯠꯇꯣꯀꯣ ꯀꯩꯊꯦꯜ ꯀꯥꯔꯨꯕ ꯑꯗꯨꯗ ꯂꯩꯒꯤ ꯆꯐꯨ ꯑꯃ ꯐꯖꯕ ꯃꯨꯔꯛꯑꯝꯕ ꯒꯝꯂꯥꯀꯣ ꯐꯖꯕ ꯎꯔꯝꯕ ꯑꯗꯨꯗ ꯂꯩꯔꯥꯛꯄꯅꯦꯕ ꯑꯃ ꯑꯗꯨꯗ ꯑꯩꯈꯣꯏ ꯑꯩꯈꯣꯏ ꯑꯁꯤ ꯌꯨꯝ ꯕꯔꯥ ꯂꯩꯕ ꯌꯨꯝꯕꯨꯗꯨꯗ ꯍꯪꯕ ꯂꯥꯏꯔꯤꯛ ꯑꯃ ꯄꯤ ꯌꯣꯅ ꯍꯪꯕ ꯑꯗꯨꯗ ꯁꯤꯗ ꯂꯩꯕꯥꯛꯇꯨꯗꯤ ꯁꯤꯗ ꯐꯪꯉꯦꯅ ꯍꯥꯏꯕꯗꯤ ꯑꯩꯈꯣꯏꯗꯤ ꯆꯤꯡ ꯂꯣꯝꯗꯅꯤꯅꯀꯣ ꯍꯥꯏꯕꯗꯤ ꯑꯩꯈꯣꯏ ꯇꯝ ꯄꯥꯛꯇ ꯍꯥꯏꯔꯁꯨ ꯄꯨꯔꯥ ꯇꯝꯄꯥꯛꯁꯦ ꯑꯩꯈꯣꯏꯒꯤ ꯑꯥ ꯄꯨꯔꯥ ꯍꯥꯏꯕꯗꯤ ꯁꯣꯔꯣꯛ ꯃꯅꯥꯛꯇꯒꯨꯝꯕ ꯅꯠꯇꯦꯕ ꯑꯩꯈꯣꯏ ꯂꯝꯄꯥꯛꯁꯦ ꯈꯤ ꯈꯤꯇꯪ ꯀꯥꯈꯠꯂꯦꯕ
ꯍꯣꯏ
ꯑꯗꯨꯒꯤ ꯑꯗꯨꯒꯤ ꯆꯤꯡ ꯈꯤꯇꯪ ꯊꯥꯕ ꯆꯥꯛꯇꯣ ꯑꯣꯏꯌꯦꯕ ꯍꯥꯏꯕꯗꯤ ꯎ ꯄꯥꯝꯕꯤ ꯀꯔꯤ ꯀꯔꯤ ꯈꯔꯗꯤ ꯀꯥꯈꯠꯄꯅꯤꯅꯀꯣ ꯑꯗꯨꯔꯣꯝꯗ ꯂꯩꯕꯥꯛꯀꯨꯝꯕ ꯑꯗꯨꯝ ꯍꯥꯟꯅ ꯂꯩꯕ ꯖꯒꯥꯗꯨꯗꯤ ꯐꯪꯗꯦꯀꯣ ꯑꯗꯨ ꯁꯤꯒꯨꯝꯕ ꯍꯧꯖꯤꯛ ꯗꯤ ꯐꯖꯅ ꯐꯪꯕꯅꯦ ꯑꯗꯨꯒ ꯅꯍꯥꯟꯗꯣ ꯍꯥꯏꯗꯤ ꯂꯩꯒꯤ ꯆꯥꯐꯨ ꯑꯃ ꯂꯩꯔꯛꯑꯒ ꯊꯝꯈ꯭ꯔꯦ ꯍꯧꯖꯤꯛ ꯑꯗꯨ ꯌꯨꯝꯕꯨꯗꯨꯗ ꯅꯤꯔꯦ ꯑꯃ ꯐꯖꯅ ꯍꯥꯎꯔꯥ ꯂꯩꯔꯦ
ꯑꯗꯨꯅꯦ ꯅꯍꯥꯟ ꯑꯩꯁꯨꯀꯣ
ꯎꯝ
ꯑꯩꯁꯨ ꯂꯩꯁꯨ ꯌꯥꯝ ꯄꯥꯝꯃꯦꯕ
ꯎꯝ
ꯄꯥꯝꯕꯩ ꯑꯗꯨꯕꯨ ꯑꯩꯈꯣꯏ ꯑꯥ ꯑꯩꯈꯣꯏ ꯆꯤꯡꯔꯣꯝꯗꯣ
ꯑꯝ
ꯂꯩꯕꯥꯛꯇꯣ ꯐꯕ ꯈꯔ ꯋꯥꯠꯂꯦꯕ ꯂꯩꯕꯥꯛ ꯇꯣ ꯃꯆꯨꯗꯣ ꯉꯥꯡꯉꯦꯕꯀꯣ ꯑꯗꯨꯒꯤ ꯍꯧꯕ ꯉꯝꯗꯦꯕ ꯑꯗꯨꯕꯨ ꯑꯩꯅ ꯇꯝꯗ ꯌꯨꯝꯕꯔꯥ ꯂꯩꯌꯦꯅ
ꯎꯝ
ꯑꯗꯨꯒꯤ ꯑꯕꯣꯛꯁꯨ ꯂꯩꯏꯁꯦ ꯌꯥꯝ ꯄꯥꯝꯕꯀꯣ ꯑꯣ ꯑꯩꯅ ꯊꯥꯏꯅ ꯀ꯭ꯂꯥꯁ ꯇꯦꯟ ꯊꯥꯅꯤꯡꯉꯥꯏꯅꯤ ꯍꯥꯏꯅ ꯃꯤꯒꯤ ꯃꯤꯒꯤ ꯥꯕ ꯆꯠꯂꯦꯕ ꯑꯗꯨꯀꯥꯟꯗ ꯃꯣꯏꯒꯤ ꯑꯩꯅ ꯂꯩꯕ ꯄꯨꯗꯨꯅ ꯑꯩꯉꯣꯟꯗ ꯅꯪ ꯅꯪ ꯑꯩꯅ ꯑꯁꯤ ꯂꯩ ꯐꯖꯩꯌꯦ ꯍꯥꯏꯅ ꯍꯥꯏꯕ
ꯎꯝ
ꯑꯗꯨꯗ ꯃꯥꯅ ꯁꯦ ꯅꯪꯒꯤ ꯂꯧꯔꯣ ꯐꯖꯅ ꯊꯝꯃꯣ ꯈꯣꯠꯂꯣ ꯍꯥꯏꯅ ꯑꯩꯉꯣꯟꯗ ꯂꯩꯔꯤꯁꯦ ꯑꯅꯤ ꯄꯤꯔꯛꯑꯦ ꯑ
ꯑꯥꯠ
ꯐꯖꯕꯅꯦ ꯑꯗꯨꯝ ꯃꯥꯒꯤ ꯃꯥꯒꯤ ꯃꯆꯨꯁꯨ ꯑꯉꯥꯡꯕ ꯑꯉꯥꯡ ꯂꯩꯕꯨꯗꯪ ꯍꯥꯏꯔꯁꯨ ꯑꯉꯥꯡ ꯉꯥꯡꯕꯨ ꯉꯥꯡꯉꯗꯤ ꯐꯖꯕꯅꯦꯕ ꯉꯥꯡꯕꯗꯨꯁꯨ ꯑꯗꯨꯝ ꯂꯥꯡꯇ꯭ꯔꯤꯛ ꯂꯥꯡꯉꯒ ꯉꯥꯡꯉꯦꯕꯀꯣ ꯑꯗꯨꯒꯤ ꯑꯩꯈꯣꯏꯒꯤ ꯂꯩꯀꯥꯏꯁꯤꯅ ꯃꯤ ꯑꯃ ꯂꯥꯛꯑꯅꯤ ꯅꯣꯏꯒꯤ ꯂꯩꯔꯤꯁꯦ ꯀꯥꯏꯗꯒꯤꯅꯣ ꯑꯃ ꯍꯪꯉꯅꯤ ꯑꯃ ꯂꯥꯛꯑꯅꯤ ꯍꯪꯉꯅꯤ ꯂꯩꯁꯦ ꯑꯗꯨꯝ ꯃꯤꯅ ꯌꯥꯝꯅ ꯑꯗꯨꯝ ꯍꯪꯅꯩꯌꯦꯕꯀꯣ ꯑꯗꯣ ꯑꯉꯥꯡꯁꯤꯡ ꯑꯩꯈꯣꯏ ꯂꯩꯀꯥꯏꯒꯤ ꯑꯉꯥꯡꯁꯤꯡꯅꯁꯨ ꯂꯩ ꯐꯖꯕꯒꯤ ꯍ ꯇ ꯂꯧꯒꯦ ꯇꯧꯋꯦꯕ
ꯎꯝ
ꯈꯪꯗꯦ ꯑꯗꯨꯒꯤ ꯑꯥ ꯃꯣꯏ ꯍꯧꯖꯤꯛ ꯑꯩꯉꯣꯟꯗ ꯄꯤꯔꯛꯄ ꯂꯩꯗꯨꯗꯤ ꯑꯥꯔꯣꯝ ꯔꯣꯝꯗꯒꯤꯅꯦꯕ ꯆꯤꯡꯗꯒꯤꯅꯦꯕ ꯇꯝꯄꯥꯛꯇ ꯊꯥ ꯑꯃ ꯊꯝꯕꯁꯦ ꯍꯥꯏꯗꯤ ꯑꯩꯈꯣꯏꯔꯣꯝꯗꯗꯤ ꯁꯥ ꯑꯗꯨꯅꯦ ꯂꯩꯕ ꯉꯝꯗꯣꯏ ꯑꯗꯨꯝ ꯂꯩꯗꯣ
ꯍꯣꯏ ꯍꯣꯏ ꯈꯔ ꯍꯣꯏ ꯎꯕ ꯄꯥꯝꯕꯤꯒꯨꯝꯕ ꯍꯟꯖꯥꯡ ꯅꯥꯄꯤ ꯐꯥꯎ ꯂꯩ ꯑꯗꯨꯗꯤ ꯍꯥꯏꯕꯗꯤ ꯑꯩꯈꯣꯏꯒꯤ ꯁꯥꯕ ꯃꯐꯝꯗ ꯍꯥꯎꯕ ꯂꯩꯌꯦ ꯏꯪꯕ ꯃꯐꯝꯗ ꯍꯧꯒꯗꯕ ꯂꯩꯒꯨꯝꯕ ꯍꯦꯟꯖꯥꯡ ꯅꯥꯄꯤ ꯐꯥꯎ ꯁꯨꯃꯥꯏꯅ ꯇꯧꯋꯦꯅꯀꯣ
ꯍꯣꯏ ꯇꯧꯑꯦ
ꯍꯥꯏꯕꯗꯤ ꯃꯣꯏꯔꯣꯝꯗ ꯆꯤꯡꯔꯣꯝꯗꯗꯤ ꯈꯔ ꯀꯣ ꯈꯔ ꯏꯪꯊꯝꯊꯥꯗ ꯁꯦ ꯌꯥꯝ ꯏꯪꯕꯗꯣ ꯍꯦꯟꯅ ꯏꯪꯕꯗꯣ ꯃꯣꯏꯔꯣꯝꯗ ꯑꯗꯨꯒ ꯍꯥꯏꯕꯗꯤ ꯍꯥꯏꯗꯤ ꯀꯥꯂꯦꯟ ꯊꯥꯗꯁꯨ ꯃꯣꯏꯔꯣꯝꯗꯅ ꯍꯦꯟꯅ ꯏꯪꯕꯅꯦꯕ ꯑꯩꯈꯣꯏꯔꯣꯝꯗꯒꯤ ꯑꯩꯈꯣꯏꯔꯣꯝꯗꯗꯤ ꯁꯥꯏꯅ ꯇꯝꯄꯥꯛꯇꯗꯤ ꯍꯥꯏꯕꯗꯤ ꯎ ꯄꯥꯝꯕꯤ ꯑꯆꯧ ꯑꯆꯧꯕ ꯂꯩꯇ꯭ꯔꯕꯅꯤꯅ ꯅꯨꯡꯁꯤꯠ ꯄꯤꯅꯤꯡꯉꯥꯏ ꯂꯩꯇ꯭ꯔꯕꯅꯤꯅ ꯍꯦꯟꯅ ꯁꯥꯕꯗꯣ ꯑꯗꯨꯒꯤꯁꯨ ꯑꯣꯏꯔꯝꯒꯅꯤ ꯍꯥꯏꯕꯗꯤ ꯄꯣꯠꯇꯨ ꯆꯥꯟꯅꯗꯕꯁꯨ ꯑꯣꯏꯔꯝꯅꯤ
ꯑꯗꯨꯅꯦ ꯀꯩꯅꯣꯗꯣ ꯏꯟꯁꯥꯡ ꯅꯥꯄꯤꯗꯪ ꯍꯥꯏꯔꯨꯔ ꯍꯥꯏꯔꯨꯅꯨ ꯀꯩꯅꯣ ꯍꯪꯒꯥꯝ ꯐꯥꯎꯀꯣ
ꯎꯝ
ꯑꯩꯅ ꯂꯩꯔꯤꯕ ꯇꯝꯄꯥꯛꯁꯦ ꯍꯪꯒꯥꯝꯐꯧ ꯏꯀꯟ ꯀꯜꯂꯦꯕ ꯑꯩꯈꯣꯏ ꯆꯤꯡꯒꯤ ꯏꯃꯥꯅ ꯇꯧꯕ ꯏꯃꯥꯅ ꯑꯩꯈꯣꯏꯒꯤ ꯃꯅꯤꯡꯗ ꯇꯧ ꯍꯪꯒꯥꯝꯒꯤ ꯑ ꯍꯪꯒꯥꯝꯒꯤ ꯂꯧ ꯃꯆꯥ ꯑꯃ ꯇꯧꯋꯦꯕ ꯑꯗꯨꯗꯤ ꯍꯦꯛ ꯂꯧꯔꯒ ꯑꯩꯅ ꯌꯥꯝ ꯍꯥꯏꯖꯤꯟꯕꯗꯤ ꯅꯠꯇꯦꯀꯣ ꯍꯦꯛ ꯏꯁꯤꯡꯅ ꯊꯥꯗꯔꯒ ꯃꯩ ꯈꯔ ꯍꯥꯎꯔꯗꯤ ꯃꯨꯜꯂꯦꯕ ꯀꯌꯥꯃꯨꯛ ꯍꯥꯎꯕ꯭ꯔꯥ ꯈꯪꯕ꯭ꯔꯥ ꯅꯪ ꯍꯥꯎꯋꯦ ꯍꯥꯎꯋꯦ ꯇꯥꯕ꯭ꯔꯣ
ꯍꯣꯏ ꯍꯣꯏ ꯇꯥꯏ ꯌꯨꯝ ꯂꯣꯝꯗꯀꯣ ꯃꯣꯏꯅ ꯀꯩꯕ ꯍꯪꯒꯥꯝꯗꯣ ꯃꯣꯏꯅ ꯈꯔ ꯄꯨꯝꯍꯜꯂꯒ ꯃꯍꯤ ꯁꯦꯝꯕꯖꯥꯠꯇꯣ
ꯍꯣꯏ
ꯑꯗꯨꯁꯨ ꯍꯥꯎꯕꯅꯤꯅꯦ ꯆꯤꯡꯒꯤꯗꯤ ꯑꯩꯈꯣꯏ ꯇꯝꯄꯥꯛꯀꯤꯗꯤ ꯇꯝꯄꯥꯛꯇ ꯂꯩꯕ ꯍꯥꯏ ꯁꯤꯡꯒꯤꯗꯤ ꯌꯥꯗꯦꯕ ꯍꯥꯎꯗꯦꯕ ꯃꯣꯏꯗꯤ ꯃꯍꯧꯁꯥꯅ ꯀꯜꯂꯕꯅꯤꯅ ꯑꯁ ꯃꯣꯏꯔꯣꯝꯒꯤ ꯃꯣꯏꯒꯤꯗꯤ ꯍꯥꯎꯋꯦ ꯑꯃ ꯍꯥꯎꯁꯤ ꯇꯣꯡꯉꯥꯜꯂꯑꯦ
ꯃꯥꯅꯦ ꯃꯥꯅꯦ ꯆꯤꯡꯒꯤꯗꯤ ꯃꯅꯥ ꯃꯁꯤꯡꯁꯦ
ꯎꯝ
ꯇꯝꯄꯥꯛꯇ ꯐꯪꯕꯒ ꯃꯅꯥ ꯃꯁꯤꯡꯁꯦ ꯆꯥꯞꯇꯤ ꯃꯥꯟꯅꯩꯌꯦꯀꯣ ꯍꯪꯒꯥꯝꯗꯤ ꯍꯪꯒꯥꯝꯗꯡ ꯑꯗꯨꯃꯥꯏꯅ ꯑꯣꯏꯔꯁꯨ ꯃꯍꯥꯎꯗꯤ ꯑꯩꯈꯣꯏ ꯆꯤꯡꯒꯤꯕꯨ ꯍꯥꯏꯔꯗꯤ ꯃꯍꯥꯎꯁꯦ ꯃꯤꯅ ꯀꯦꯔꯦꯛ ꯀꯦꯔꯦꯛ ꯄꯥꯝꯅꯔꯒ ꯇꯧꯔꯤꯅꯦꯕ ꯍꯪꯒꯥꯝꯗ ꯑꯃꯛ ꯑꯣꯏꯔ ꯄꯤꯔꯣꯛꯛꯇꯣ
ꯎꯝ
ꯄꯤꯔꯨꯛ ꯐꯥꯎꯅ ꯍꯥꯟꯅ ꯑꯩꯅ ꯆꯤꯡꯗ ꯆꯠꯂꯒ ꯄꯦꯔꯨꯛꯇꯣ ꯈꯔ ꯄꯨꯔꯛꯑꯦꯕꯀꯣ
ꯎꯝ
ꯑꯩ ꯋꯥꯈꯜꯗꯤ ꯄꯤꯔꯛꯇꯨ ꯌꯣꯜꯂꯒ ꯆꯅꯤ ꯆꯍꯨꯝ ꯌꯣꯟꯒꯦꯔꯅꯗꯤ ꯈꯟꯕꯅꯦꯕ
ꯎꯝ
ꯑꯩꯅ ꯑꯁ ꯑꯩꯗꯤ ꯂꯩꯁꯥꯕꯤ ꯑꯃ ꯑꯣꯏꯔꯨꯕꯅꯤꯅ ꯑꯃꯨꯛꯀ ꯏꯀꯥꯏꯕ ꯈꯣꯠꯄ ꯇꯧꯕꯒꯤ ꯑꯩ ꯈꯔꯗꯤ ꯀꯥꯏꯔꯦ ꯑꯗꯨ ꯑꯣꯏꯔꯁꯨ ꯑꯁ ꯄꯩꯁꯥ ꯑꯗꯨꯝ ꯈꯔ ꯌꯣꯟꯊꯣꯛꯀꯦꯗ ꯍꯥꯏꯅ ꯑꯩꯅ ꯃꯄꯥꯟꯗ ꯊꯝꯃꯦꯕ
ꯎꯝ
ꯃꯤꯅ ꯄꯥꯝꯕꯁꯤ ꯒꯦꯔꯤ ꯒꯦꯔꯤ ꯍꯦꯛꯇ ꯏꯜꯂꯒ ꯄꯨꯡꯈꯥꯏ ꯊꯝꯗꯦꯅꯦ ꯃꯤꯅ ꯑꯗꯨꯝ ꯂꯧꯋꯦ ꯑꯗꯣ ꯑꯗꯨꯒꯤ ꯃꯊꯪꯗ ꯑꯩꯉꯣꯟꯗ ꯑꯩꯒꯤ ꯃꯤꯡ ꯀꯧꯔꯒ ꯅꯪꯅ ꯄꯨꯔꯛꯄ ꯄꯤꯔꯨꯛꯇꯣ ꯌꯥꯝ ꯍꯥꯎꯋꯦ ꯀꯥꯏꯗꯒꯤꯅꯣ ꯈꯣꯠꯇꯒꯤꯅꯣ ꯑꯁꯤꯗ ꯐꯪꯕ ꯌꯥꯝ ꯈꯦꯠꯅꯩꯌꯦ ꯈꯣꯠꯂꯦ ꯍꯥꯏꯅ ꯍꯥꯏꯌꯦꯕ
ꯎꯝ ꯍꯥꯏꯗꯤ ꯇꯝꯄꯥꯛꯇ ꯐꯪꯃꯒꯗꯤ ꯇꯣꯉꯥꯏ ꯑꯗꯣ ꯃꯄꯥꯟꯂꯣꯝꯗ ꯐꯪꯕꯁꯨꯀꯣ ꯑꯩꯈꯣꯏꯗꯤ ꯑꯗꯨꯝ ꯌꯨꯝꯔꯣꯝꯗ ꯂꯩꯇꯕꯅꯤꯅ ꯃꯄꯥꯟꯂꯣꯝꯗ ꯂꯩꯕꯅꯤꯅ ꯑꯗꯨ ꯃꯄꯥꯟꯂꯣꯝꯗ ꯂꯩꯌꯦ ꯍꯥꯏꯕ ꯋꯥꯅꯦꯕ ꯃꯄꯥꯟꯂꯣꯝꯗꯁꯨ ꯑꯗꯨꯝ ꯆꯤꯡꯅꯕꯅꯤꯅ ꯃꯣꯏꯁꯨ ꯁꯤꯗꯁꯨ ꯁꯨꯃꯥꯏꯅ ꯇꯧꯋꯦꯕ ꯆꯤꯡꯗꯒꯤ ꯄꯨꯔꯛꯄ ꯑꯩꯈꯣꯏꯁꯨ ꯅꯣꯡꯃ ꯐꯥꯗꯣꯛ ꯍꯥꯏꯕꯗꯤ ꯁꯤꯗꯁꯨ ꯀꯩꯊꯦꯜ ꯀꯥꯕ ꯅꯨꯃꯤꯠ ꯂꯩꯌꯦꯕ
ꯎꯝ
ꯁꯒꯣꯜꯁꯦꯟꯒꯨꯝꯕ ꯁꯒꯣꯜꯁꯦꯟ ꯅꯨꯃꯤꯠꯒ ꯍꯥꯏ ꯍꯥꯏ ꯅꯣꯡꯃꯥꯏꯖꯤꯡ ꯅꯨꯃꯤꯠꯀ ꯑꯁꯤ ꯑꯅꯤꯁꯤ ꯀꯩꯊꯦꯜ ꯀꯥꯕ ꯅꯨꯃꯤꯠꯅꯦꯕ ꯍꯥꯏꯗꯤ ꯃꯄꯥꯟꯂꯣꯝꯗ ꯑꯩꯈꯣꯏꯗꯣ ꯑꯥ ꯂꯩꯕ ꯖꯒꯥꯗꯨꯗꯀꯣ ꯑꯁꯤ ꯅꯨꯃꯤꯠꯁꯦ ꯀꯩꯊꯦꯜ ꯀꯥꯕ ꯅꯨꯃꯤꯠꯅꯦ ꯑꯗꯨ ꯍꯦꯟꯖꯥꯡ ꯅꯥꯄꯤꯁꯨ ꯑꯗꯨꯝ ꯆꯤꯡꯗꯒꯤ ꯄꯨꯔꯛꯄꯁꯤꯡꯗꯣ ꯍꯪꯁꯤꯗ ꯇꯝꯄꯥꯛꯇ ꯂꯩꯕꯁꯤꯡꯒꯤꯗꯤ ꯍꯥꯎꯇꯦ ꯃꯣꯏꯒꯤꯗꯤ ꯑꯗꯨꯒ ꯄꯨꯔꯛꯄꯁꯤꯡꯅ ꯑꯩꯈꯣꯏ ꯊꯑꯣꯏꯅ ꯂꯩꯕ ꯆꯠꯂꯤꯅꯤꯅꯦ ꯑꯩꯈꯣꯏꯁꯨ ꯍꯥꯏꯕꯗꯤ ꯑꯅꯧ ꯍꯥꯏꯕꯗꯤ ꯑꯍꯥꯎ ꯑꯍꯥꯎ ꯍꯥꯏꯕꯗꯤ ꯑꯁꯤꯗꯒꯤꯗꯤ ꯀꯔꯤ ꯑꯣꯏꯝ ꯑꯣꯏꯔꯅꯤ ꯑꯗꯨꯕꯨ ꯃꯣꯏꯗꯤ ꯃꯁꯥꯁꯨ ꯌꯥꯝ ꯐꯩꯌꯦ ꯍꯥꯏꯕꯗꯤ ꯑꯁꯤꯗ ꯂꯩꯔꯤꯕꯕꯁꯤꯡ ꯍꯥꯏꯕꯗꯤ ꯑꯩꯈꯣꯏꯅ ꯈꯜꯂꯤꯁꯤꯗꯤ ꯑꯩꯈꯣꯏ ꯆꯤꯡꯒꯤ ꯏꯟꯖꯥꯡ ꯅꯥꯄꯤ ꯆꯥꯔꯗꯤ ꯍꯛꯆꯥꯡ ꯅꯨꯡꯉꯥꯏꯑꯦ ꯐꯩꯑ ꯍꯥꯏꯕꯗꯣ ꯃꯣꯏꯁꯨ ꯃꯣꯏꯒꯤ ꯍꯥꯏꯕꯗꯤ ꯕꯗꯤ ꯍꯥꯏꯕꯗꯤ ꯆꯤꯡꯒꯤ ꯆꯥꯗ꯭ꯔꯁꯨ ꯃꯣꯏꯁꯨ ꯃꯁꯥ ꯌꯥꯝ ꯐ ꯂꯩ ꯑꯗꯨꯗꯤ ꯑꯩꯁꯦ ꯁꯤꯅꯦꯅꯦꯕ ꯑꯩꯈꯣꯏꯒꯤ ꯁꯤꯅ ꯀꯔꯤꯃꯨꯛꯁꯨ ꯑꯩꯈꯣꯏꯁꯦ ꯁꯨ ꯌꯥꯝꯃꯨꯁꯨ ꯈꯟꯕ꯭ꯔꯥꯀꯣ ꯆꯥꯕꯗ
ꯍꯣꯏ ꯑꯩꯈꯣꯏꯁꯦ ꯍꯣꯏ ꯆꯥꯛ ꯢꯟꯁꯥꯡꯒꯤ ꯃꯔꯣꯝ ꯃꯔꯝꯗ ꯍꯥꯏꯔꯗꯤꯀꯣ
ꯎꯝ
ꯆꯤꯡꯂꯣꯝꯗꯒꯤꯗꯤ ꯄꯣꯠꯁꯦ ꯌꯥꯝ ꯐꯩꯌꯦꯕ ꯂꯐꯨ ꯊ꯭ꯔꯣꯇꯪ ꯑꯣꯏꯔꯁꯨ ꯊꯣꯡꯕꯁꯦ ꯑꯥ ꯆꯤꯡꯒꯤꯗꯤ ꯂꯐꯨ ꯊ꯭ꯔꯣ ꯊꯣꯡꯕꯁꯨ ꯌꯥꯝ ꯀꯟꯅ ꯊꯣꯡꯗꯦꯕ ꯑꯗꯨꯒ ꯑꯩꯈꯣꯏꯅ ꯑꯥ ꯑꯩꯈꯣꯏ ꯑꯉꯥꯡ ꯑꯣꯏꯔꯤꯉꯩꯗꯗꯤꯀꯣ
ꯎꯝ
ꯉꯥꯔꯤꯒꯨꯝꯕ ꯀꯔꯤ ꯀꯔꯤ ꯑꯗꯨꯝ ꯀꯥ ꯍꯦꯟꯅ ꯍꯥꯞꯇꯦꯕ ꯑꯗꯨ ꯑꯣꯏꯔꯁꯨ ꯌꯥꯝꯅ ꯍꯥꯎꯅ ꯆꯥꯏꯑꯦꯕ ꯑꯗꯨ ꯃꯥꯒꯤ ꯆꯤꯡꯗ ꯍꯧꯕꯒꯤ ꯂꯐꯨ ꯊ꯭ꯔꯣꯒꯨꯝꯕ ꯃꯣꯔꯣꯛꯐꯥꯎ ꯇꯣꯉꯥꯟꯕꯅꯦ ꯃꯣꯔꯣꯛꯇꯤ ꯑꯩꯈꯣꯏ ꯆꯤꯡꯗ ꯐꯪꯕꯒꯤ ꯃꯣꯔꯣꯛꯁꯦ ꯈꯔ ꯊꯨꯝꯕ ꯈꯔ ꯃꯍꯥꯎ ꯌꯥꯎꯋꯦꯕꯀꯣ
ꯎꯝ
ꯑꯗꯣ ꯑꯁꯤꯗ ꯐꯪꯕꯁꯦ ꯑꯗꯨꯝ ꯍꯥꯎꯗꯤ ꯍꯥꯎꯋꯦꯕ ꯁꯥꯕꯁꯦ ꯁꯤꯗꯒꯤꯅ ꯍꯦꯟꯂꯤ ꯍꯦꯟꯒꯠꯄ ꯑꯗꯨ ꯃꯤꯅꯁꯨ ꯍꯥꯏꯅꯔꯤꯅꯦꯕ ꯚꯏ ꯑꯩꯈꯣꯏ ꯈꯨꯟꯗꯣ ꯅꯪ ꯈꯪꯉꯦꯀꯣ ꯑꯩꯈꯣꯏ ꯈꯨꯟꯁꯦ ꯅꯨꯡꯁꯥ ꯑꯗꯨꯝ ꯐꯧꯋꯦꯕ ꯈꯨꯟꯒꯤ